ꯑꯥ ꯇꯥꯏꯌꯦ
ꯀꯩꯗꯧꯔꯤꯅꯣ
ꯀꯩꯁꯨ ꯇꯧꯗꯦꯗ ꯁꯨꯝ ꯂꯩꯔꯝꯕꯅꯤ
ꯆꯥꯛ ꯆꯥꯔꯕꯣ
ꯑꯌꯨꯛꯀꯤꯗꯤ ꯆꯥꯔꯦ ꯆꯥꯗ꯭ꯔꯤ
ꯌꯥꯝ ꯌꯥꯝ ꯉꯟꯂꯤꯅꯦ
ꯅꯨꯃꯤꯗꯥꯡꯒꯤꯗꯤ ꯆꯥꯗ꯭ꯔꯤꯌꯦ
ꯑꯣ ꯊꯣꯡꯗꯤ ꯊꯣꯡꯉꯥꯕꯣ
ꯑꯥ ꯆꯥꯛꯇꯤ ꯊꯣꯡꯉꯦ ꯏꯟꯖꯥꯡꯗꯤ ꯊꯣꯡꯗ꯭ꯔꯤ
ꯀꯩ ꯏꯟꯁꯥꯡ ꯊꯣꯡꯗꯣꯏꯕ
ꯏꯟꯁꯥꯡꯁꯦ ꯁꯧꯒ꯭ꯔꯤ ꯑꯃ ꯊꯣꯡꯉꯅꯤ ꯀꯥꯡꯍꯧ ꯑꯃ ꯉꯧꯔꯅꯤ ꯑꯗꯨꯗꯨꯒ ꯑꯥ ꯄꯥꯛꯅꯝ ꯑꯃꯒ
ꯑꯣ ꯅꯪꯅ ꯊꯣꯡꯗꯣꯏꯔꯣ
ꯊꯣꯡꯉꯣꯏ
ꯑꯗꯨꯅꯦꯕ ꯃꯥꯟꯗꯦꯕ
ꯑꯥ ꯅꯣꯏꯒꯤꯗꯤ ꯊꯣꯡꯉꯥꯕꯣ
ꯊꯣꯡꯗ꯭ꯉꯔꯤ ꯍꯧꯗ꯭ꯔꯤꯗ
ꯑꯣ ꯀꯅꯥ ꯊꯣꯡꯗꯣꯏꯅꯣ ꯅꯣꯏꯒꯤꯗꯤ
ꯑꯩ ꯊꯣꯡꯗꯣꯏꯅꯦ
ꯎꯝ ꯀꯩ ꯏꯟꯁꯥꯡ ꯊꯣꯡꯗꯣꯏꯅꯣ
ꯈꯪꯗꯦꯗ ꯀꯩ ꯊꯣꯡꯁꯤꯔ ꯈꯜꯂꯤꯅꯦ
ꯎꯝ
ꯑꯍꯥꯎ ꯑꯍꯥꯎꯕ ꯊꯣꯡꯉ ꯆꯥꯎꯋꯣ
ꯑꯩꯈꯣꯏꯗꯤ ꯑꯍꯥꯎ ꯑꯍꯥꯎꯕ ꯆꯥꯗꯤꯌꯦ
ꯀꯣꯂꯦꯖ ꯆꯠꯄ꯭ꯔꯣ
ꯑꯩ ꯀꯣꯂꯦꯖ ꯂꯣꯏꯔꯦ
ꯑꯣ
ꯅꯪ ꯆꯠꯄ꯭ꯔꯣ ꯑꯥ ꯂꯣꯏꯔꯦ
ꯑꯣ ꯑꯩꯗꯤ ꯂꯣꯏꯗ꯭ꯔꯤꯗ ꯋꯥꯠꯂꯤ ꯌꯥꯝ ꯋꯥꯠꯂꯤ
ꯎꯝ ꯑꯩ ꯒ꯭ꯔꯦꯖꯨꯑꯦꯁꯟ ꯐꯥꯎꯕꯗꯪ ꯇꯝꯃꯦ ꯃꯈꯥ ꯇꯧꯗ꯭ꯔꯦ ꯑꯗꯨꯒ ꯍꯧꯖꯤꯛꯅ ꯕꯦꯛꯒꯤ ꯏꯝꯄ꯭ꯂꯣꯏ ꯑꯣꯏꯔꯤ
ꯑꯣ ꯑꯩꯁꯨ ꯐꯣꯔꯠ ꯀꯥꯕꯗ ꯑꯦ ꯐꯣꯔꯠ ꯊꯥꯕꯗ ꯉꯥꯏꯔꯤ ꯌꯥꯝ ꯋꯥꯠꯂꯤꯅꯦ ꯑꯩꯗꯤ
ꯑꯣ ꯀꯨꯏꯗ꯭ꯔꯦ ꯀꯩꯅꯣ
ꯆꯍꯤ ꯑꯅꯤ ꯋꯥꯠꯂꯤ
ꯆꯍꯤ ꯑꯅꯤꯕꯨ ꯀꯌꯥꯝ ꯀꯨꯏꯕꯅꯦꯅ
ꯏꯁ ꯑꯗꯨ ꯑꯣꯏꯔꯁꯨ ꯂꯩꯗꯅ ꯉꯥꯏꯕꯗ ꯋꯥꯔꯦꯕ
ꯀꯨꯏꯍꯧꯔꯔꯣꯏ ꯀꯩꯅꯣ
ꯍꯣꯏ ꯑꯗꯨꯕꯨꯗꯤ ꯆꯨꯝ ꯆꯨꯝ ꯀꯅꯥ ꯀꯅꯥ ꯂꯩꯒꯦ ꯅꯪꯗꯤ
ꯍꯣ ꯑ ꯏꯇꯣꯟꯗ ꯂꯩꯗ ꯍꯧꯖꯤꯛꯇꯤ ꯃꯅꯤꯡꯗ ꯂꯧꯕꯨꯛ ꯂꯣꯝꯗ ꯁꯨꯝ ꯋꯥꯛꯀꯤꯡ ꯊꯣꯛꯂꯛꯄ
ꯑꯣ ꯅꯨꯡꯉꯥꯏꯅꯦ
ꯑꯥ
ꯁꯨꯝ ꯍꯥꯏꯕꯗꯤ ꯀꯝꯄꯥꯎꯟ ꯀꯩꯀꯥ ꯐ꯭ꯔꯦꯁ ꯑꯣꯏꯕꯗꯣ
ꯍꯣꯏ ꯅꯪꯗꯤ ꯀꯅꯥ ꯀꯅꯥ ꯂꯩꯔꯤꯅꯣ
ꯑꯩꯗꯤ ꯑꯩꯈꯣꯏ ꯆꯦꯒ ꯂꯩꯌꯦ
ꯑꯣ
ꯏꯆꯦꯒ ꯑꯩꯒ ꯂꯩꯌꯦ
ꯑꯣ ꯉꯁꯥꯏ ꯀꯩ ꯏꯟꯖꯥꯡ ꯆꯥꯒꯦ
ꯑꯌꯨꯛꯇꯔꯣ
ꯑꯥ
ꯑꯌꯨꯛꯇ ꯀꯩꯅꯣ ꯑꯂꯨꯒ ꯈꯥꯃꯦꯟ ꯑꯁꯤꯟꯕꯤ ꯅꯪꯗꯤ
ꯑꯩꯅ ꯉꯁꯥꯏ ꯑꯌꯨꯛꯀꯤꯗꯣ ꯑꯥ ꯊꯥꯔꯣꯏ
ꯑꯣ ꯍꯥꯎꯕ꯭ꯔꯣ
ꯑ ꯍꯥꯎꯋꯦ
ꯈꯣꯏꯗꯤ ꯆꯥꯗꯕꯅꯤꯅ ꯃꯍꯥꯎꯗꯣ ꯈꯪꯗꯦ
ꯃꯍꯥꯎꯗꯨ ꯈꯪꯗꯕ ꯍꯟꯗꯛ ꯍꯟꯗꯛꯇꯤ ꯀꯩ ꯊꯕꯛ ꯇꯧꯒꯦ ꯐ꯭ꯔꯤꯗꯔꯣ ꯍꯟꯗꯛ ꯊꯕꯛ ꯀꯩꯀꯩ ꯊꯕꯛ ꯇꯧꯒꯦ ꯅꯪꯗꯤ
ꯍꯟꯗꯛ ꯍꯥꯏꯔꯣ ꯍꯟꯗꯛ ꯑꯥ ꯀꯩꯝ ꯇꯧꯗꯦ ꯕꯦꯡ ꯆꯠꯂꯨꯔꯦ ꯍꯜꯂꯛꯑꯦ ꯗꯨꯗꯨꯒ ꯂꯩ
ꯑꯣ ꯅꯪ ꯃꯥꯁꯇꯔ ꯇꯝꯕꯗꯣ ꯑꯦꯝ ꯌꯨꯗ ꯇꯝꯕ꯭ꯔꯥ ꯅꯠꯇ꯭ꯔꯒ
ꯑꯩ ꯃꯥꯁꯇꯔ ꯇꯧꯗ꯭ꯔꯦ ꯒ꯭ꯔꯦꯖꯨꯑꯦꯁꯟꯗ ꯑꯗꯨꯝ ꯂꯣꯏꯁꯜꯂꯦ
ꯑꯣ ꯀꯥꯏꯗ ꯇꯝꯒꯦ
ꯑ ꯑꯩꯈꯣꯏ ꯁꯤ ꯃꯅꯥꯛꯇ ꯑꯗꯨꯝ ꯇꯝꯃꯦ
ꯑꯣ
ꯑꯗꯨ ꯂꯣꯏꯁꯜꯂꯒ ꯑꯗ ꯑꯃꯨꯛ ꯍꯦꯛ ꯑꯦꯛꯖꯥꯝ ꯊꯥꯔꯒ ꯕꯦꯡꯒꯤ ꯏꯝꯄꯂ꯭ꯣꯏ ꯑꯣꯏ
ꯑꯣ ꯌꯥꯝ ꯐꯥꯔꯦꯅꯦ
ꯑꯥ
ꯈꯣꯏꯅꯤ ꯌꯥꯝ ꯋꯥꯠꯂꯤꯗ
ꯌꯥꯝꯅ ꯋꯥꯠꯂꯤ ꯈꯣꯏꯗꯤ
ꯀꯩꯁꯨ ꯀꯨꯏꯔꯔꯣꯏꯗ ꯑꯗꯨꯗꯨꯒ ꯃꯊꯪ ꯃꯊꯪ ꯑꯗꯨꯝ ꯊꯕꯛ ꯇ꯭ꯔꯥꯏ ꯇꯧ ꯌꯥꯔꯦ
ꯍꯣꯏ ꯑꯗꯨꯕꯨꯗꯤ ꯌꯥꯔꯒ ꯑꯣ ꯑꯩꯁꯨ ꯃꯇꯝ ꯌꯥꯝ ꯆꯪꯕꯗꯣ
ꯑꯥ ꯅꯪꯒꯤ ꯗ꯭ꯔꯤꯝꯗ ꯀꯔꯤ ꯑꯣꯏꯒꯦ ꯈꯜꯂꯤꯅꯣ
ꯑꯩꯔꯣ ꯑꯩꯗꯤ ꯀꯥꯎꯁꯤ ꯑꯣꯖꯥꯅꯤꯅ
ꯀꯥꯎꯟꯁꯤꯜꯒꯤ ꯑꯣꯖꯥ
ꯑꯧ
ꯍꯥꯏꯁ ꯍꯌꯦꯡ ꯁꯥꯇ꯭ꯔ ꯌꯥꯝ ꯐꯥꯗꯧ ꯃꯥꯜꯂꯦ ꯅꯣꯠ ꯇꯧꯕꯒꯤ
ꯐꯥꯗꯣꯏꯅꯦ ꯑꯩꯈꯣꯏꯗ ꯇꯧꯔꯛꯁꯤꯡꯗꯣ ꯑꯗꯨꯃꯥꯏꯟ ꯇꯧꯗꯣꯏꯅꯤ
ꯎ ꯑꯗ ꯅꯪ ꯇꯣꯏꯗꯣ ꯀꯩꯅꯣꯅ ꯍ ꯅꯣꯠ ꯁ ꯌꯥꯝ ꯄꯨꯊꯣꯔꯛꯇꯧ ꯃꯥꯜꯂꯤ
ꯁꯨꯃꯥꯏꯟ ꯇꯧꯕ ꯌꯥꯕ꯭ꯔꯥ ꯍꯥꯏꯅ ꯑꯩꯈꯣꯏꯗꯁꯨ ꯇꯧꯔꯛꯏꯅꯦ
ꯑꯗꯨ ꯁꯥꯇ꯭ꯔꯒꯁꯦ ꯇꯥꯟꯊꯣꯔꯛꯇꯧ ꯃꯥꯜꯂꯦ ꯑꯦꯛꯖꯥꯝ ꯊꯥꯕꯝꯗꯒꯤ
ꯑꯗꯨꯕꯨꯗꯤ ꯇꯧꯔꯣꯏꯗ
ꯑꯩꯈꯣꯏꯁꯨ ꯑꯦꯛꯁꯄ꯭ꯔꯤꯑꯦꯟ ꯂꯩꯕꯅꯤꯅ ꯈꯪꯉꯤꯕ ꯃꯣꯏꯅ ꯀꯔꯤ ꯀꯩ ꯐꯥꯎꯗꯣꯏꯅꯣ ꯍꯥꯏꯕꯗꯨ ꯈꯪꯗꯔꯦ
ꯆꯥꯛꯇꯤ ꯄꯨꯡ ꯀ꯭ꯌꯥ ꯑꯗꯨꯋꯥꯏ ꯊꯣꯡꯗꯣꯏꯅꯣ
ꯍꯦꯛ ꯂꯩꯔꯗꯤ ꯊꯣꯡꯕ ꯍꯧꯔꯅꯤꯗ
ꯎꯝ
ꯈꯣꯏꯗꯤ ꯊꯦꯡꯅ ꯆꯥꯏ ꯑꯗꯨꯏꯅꯦ
ꯑꯣ ꯍꯣꯏꯅꯦ ꯃꯨꯛꯅ ꯑꯈꯣꯏꯗꯤ ꯉꯟꯅ ꯑꯗꯨꯝ ꯆꯥꯏ ꯄꯨꯡ ꯇꯔꯦꯠ ꯇꯔꯦꯠ ꯃꯈꯥꯏ ꯅꯤꯄꯥꯟ ꯑꯗ꯭ꯋꯥꯏꯗ ꯑꯗꯨꯝ ꯆꯥꯛ ꯆꯥꯕ ꯇꯣꯛꯑꯦ
ꯈꯣꯏꯗꯤ ꯄꯨꯡ ꯇꯔꯥꯗ ꯆꯥꯕ ꯅꯨꯃꯤꯠꯁꯨ ꯂꯩꯌꯦ ꯃꯤ ꯑꯅꯤꯈꯛ ꯂꯩꯕꯅꯤꯅ ꯑꯗꯨꯝ ꯃꯍꯧꯁꯥ ꯑꯗꯨꯝ ꯑꯣꯏꯕꯒꯤ ꯍꯪꯗꯦ ꯉꯟꯅ ꯆꯥꯕ ꯅꯨꯃꯤꯠꯁꯨ ꯂꯩ
ꯂꯥꯝꯗꯕ꯭ꯔꯣ ꯊꯦꯡꯅ ꯆꯥꯕꯗꯣ
ꯑꯗꯨꯝ ꯇꯧꯕꯅꯤꯅ ꯀꯩ ꯍꯥꯏꯁꯤꯔ ꯂꯥꯝꯗꯦꯗ ꯅꯨꯇꯤꯒꯤ ꯁꯨꯃꯥꯏꯟ ꯇꯧꯔꯕꯅꯤꯅ
ꯔꯦꯟꯇ ꯂꯩꯔꯤꯔꯣ ꯅꯣꯏ ꯆꯦꯆꯦꯒ
ꯑꯧ ꯔꯦꯟꯅ ꯂꯩꯌꯦ
ꯑꯣ
ꯔꯦꯟꯅ ꯂꯩꯔꯤꯅꯦ ꯈꯣꯏ ꯆꯦꯗꯤ ꯀꯣꯂꯦꯖ ꯇꯣꯛꯏꯗ ꯀꯨꯏꯔꯦ ꯃꯥꯁꯨ
ꯀꯩꯒꯤ
ꯍꯥꯥ
ꯀꯩꯒꯤ ꯇꯣꯛꯏꯕ ꯃꯥꯗꯤ
ꯃꯥꯗꯣ ꯀ꯭ꯂꯥꯁ ꯇꯨꯋꯦꯜꯐꯇꯥꯒꯤ ꯀꯥꯗ꯭ꯔꯦ ꯀꯨꯏꯔꯦ ꯃꯥꯗꯤ
ꯎꯝ
ꯑꯗꯨꯗꯒꯤ ꯇꯣꯛꯑꯦ
ꯎꯝ
ꯐ꯭ꯔꯛ ꯇꯥꯕ ꯑꯃ ꯂꯩꯕꯤꯒꯦꯀꯣ ꯅꯠꯇꯦ ꯃꯥꯒꯤꯗꯣ ꯐꯔꯛ ꯇꯥꯕ ꯑꯃ ꯂꯩꯕ
ꯑꯣ ꯑꯩꯗꯤ ꯀꯀꯥ ꯑꯃ ꯂꯩꯕꯒꯤ ꯍꯥꯏꯅ ꯇꯥꯔꯨꯔꯦ
ꯑꯥ ꯅꯠꯇꯦꯍꯦ
ꯂꯥꯟꯅ ꯇꯥꯕꯩꯅꯦ
ꯏꯁ ꯅꯣꯡ ꯆꯨꯕ꯭ꯔꯣ ꯅꯣꯏꯗꯁꯨ
ꯑꯥ ꯅꯣꯡ ꯉꯁꯥꯏ ꯆꯨꯔꯝꯃꯦ ꯍꯧꯖꯤꯛꯇꯤ ꯆꯨꯗꯦ
ꯑꯣ ꯈꯣꯏꯁꯨ ꯉꯁꯥꯏ ꯆꯨꯋꯦ ꯑꯗꯣ ꯑꯃꯨꯛꯀꯥ ꯇꯣꯛꯈ꯭ꯔꯦ
ꯑꯣ ꯑꯣ ꯅꯨꯃꯤꯗꯥꯡ ꯑꯃꯨꯛ ꯆꯨꯗꯣꯏꯔꯥ ꯈꯪꯗꯦ
ꯈꯪꯗꯦ ꯆꯨꯗꯧꯗꯤ ꯃꯥꯜꯂꯦ ꯉꯔꯥꯡꯁꯨ ꯆꯨꯏꯀꯣ
ꯑꯩꯈꯣꯏꯒꯤꯗꯤ ꯉꯔꯥꯡ ꯆꯨꯗꯦ ꯉꯁꯤ ꯑꯌꯨꯛ ꯅꯨꯡꯗꯤꯟꯕꯨꯗꯤ ꯆꯨꯏ
ꯉꯔꯥꯡ ꯈꯔ ꯆꯨꯕ ꯃꯥꯜꯂꯦ ꯑꯗꯨꯗ
ꯑꯈꯣꯏꯗꯤ ꯉꯔꯥꯡ ꯆꯨꯗꯦ ꯑꯝꯕꯨꯛ
ꯄꯪꯗꯦꯗ ꯍꯟꯗꯛꯀꯤ ꯋꯦꯗꯔꯁꯤ ꯅꯣꯡ ꯑꯃꯨꯛꯀꯥ ꯆꯨꯋꯦ ꯅꯨꯡꯁꯥ ꯑꯃꯨꯛꯀꯥ ꯊꯣꯛꯑꯦ ꯒ꯭ꯌꯥꯟ ꯇꯥꯗꯦ
ꯋꯦꯗꯔꯅꯦꯅ ꯀꯃꯥꯏꯟ ꯇꯧꯕꯅꯣ ꯈꯪꯗꯦ
ꯑꯗꯨꯅꯦ ꯀꯣꯛꯀꯥ ꯉꯥꯎꯋꯤ
ꯍꯝ
ꯃꯥꯁꯇꯔ ꯇꯧꯗꯣꯏꯔꯣ
ꯑꯩꯔꯣ
ꯑꯥ
ꯇꯧꯁꯦ ꯑꯥ ꯍꯣꯏ ꯑꯩꯗꯤ ꯇꯧꯅꯤ ꯐ꯭ꯥꯔꯛ ꯇꯥꯅꯤ ꯇꯧꯗꯔꯥꯗꯤ ꯑꯃꯨꯀꯥ ꯇꯣꯛꯑꯒꯥ ꯍꯥꯥ
ꯃꯥꯁꯇꯔ ꯇꯧꯁꯜꯂꯣꯕ
ꯍꯣꯏ ꯇꯧꯒꯅꯤ ꯃꯥꯁꯇꯔ
ꯎꯝ ꯑꯩꯖꯨ ꯃꯥꯁꯇꯔ ꯂꯣꯏꯁꯤꯟꯖꯤꯔꯥ ꯈꯜꯂꯤꯅꯦ ꯑꯃꯨꯛ ꯑꯦꯛꯖꯥꯝ ꯊꯥꯕꯒꯤ ꯄꯣꯁꯇꯣ ꯔꯦꯡ ꯑꯋꯥꯡꯕ ꯇꯥꯟꯅꯕꯒꯤ
ꯑꯣ ꯑꯈꯣꯏ ꯑꯃꯨꯛꯀꯥ ꯇꯣꯛꯑꯥꯒ ꯑꯃꯨꯛꯀꯥ ꯀꯥꯕꯗꯣ ꯐꯔꯛ ꯇꯥꯏꯕ ꯑꯗꯣ ꯇꯝꯕ ꯀꯥꯟꯗꯥ ꯄꯨꯂꯞ ꯂꯣꯏꯁꯤꯟꯂꯥꯒꯦ ꯈꯟꯕꯥ ꯑꯃꯨꯛꯀꯥ
ꯎꯝ ꯑꯥ ꯑꯗꯨꯅ ꯐꯩ
ꯎꯝ ꯈꯪꯗꯦꯗꯥ ꯌꯥꯝ ꯋꯥꯠꯂꯤ
ꯍꯥ ꯆꯍꯤ ꯑꯅꯤ ꯍꯥꯏꯖꯦ ꯆꯍꯤ ꯑꯅꯤ ꯍꯥꯏꯖꯦ ꯀꯨꯏꯍꯧꯔꯥꯔꯣꯏꯗ ꯍꯧꯖꯤꯛ ꯖꯨꯂꯥꯏ ꯖꯨꯂꯥꯏ ꯌꯧꯁꯜꯂꯛꯑꯦ ꯀꯨꯏꯗ꯭ꯔꯦ ꯀꯩꯅꯣ ꯂꯣꯏꯗꯧꯕ
ꯃꯥꯁꯇꯔꯒꯤ ꯑꯃꯨꯛꯀꯥ ꯋꯥꯠꯂꯤ
ꯑꯥ ꯃꯥꯁꯇꯔꯒꯤꯕꯨꯗꯤ ꯋꯥꯠꯂꯤꯗꯅ ꯒ꯭ꯔꯦꯖꯨꯑꯦꯁꯟ ꯂꯣꯏꯗꯧꯗꯤ ꯀꯨꯏꯗ꯭ꯔꯦꯗꯥꯅ
ꯎꯝ ꯑꯗꯨꯕꯨꯗꯤ ꯀꯨꯏꯗ꯭ꯔꯦ ꯉꯥꯏꯕꯩꯔꯥ ꯈꯪꯗꯦ ꯃꯇꯝꯗꯤ ꯌꯥꯝ ꯇꯞꯅ ꯆꯠꯄꯥꯒꯨꯝ ꯇꯧꯋꯤ
ꯎꯝ
ꯈꯪꯗꯔꯦ ꯒꯌꯥꯟꯒꯥ ꯑꯃꯇꯥ ꯇꯥꯗꯥꯔꯦ
ꯍꯥꯟꯅꯗꯤ ꯑꯗꯨꯝ ꯀꯣꯂꯦꯖ ꯇꯝꯕꯁꯦ ꯑꯗꯨꯝ ꯅꯨꯡꯉꯥꯏꯕꯅꯤ ꯍꯟꯗꯛꯇꯤ ꯀꯔꯤ ꯇꯧꯔ ꯈꯪꯗꯦ ꯁꯦꯟꯇꯔ ꯄꯤꯔ ꯑꯗꯨꯝ ꯋꯥꯏ
ꯅꯣꯏ ꯁꯦꯟꯇꯔ ꯀꯗꯥꯏ ꯇꯥꯒꯦ
ꯍꯣꯏ ꯑꯥꯗꯥ
ꯀꯥꯏꯗ ꯇꯥꯏ ꯍꯥꯏꯅꯣ ꯅꯣꯏ ꯁꯦꯟꯇ꯭ꯔ ꯀꯗꯥꯏ ꯇꯥꯒꯦ
ꯀꯩꯅꯣꯗꯥ ꯄꯥꯡꯒꯩꯗꯥ
ꯄꯥꯡꯒꯩꯗꯥ
ꯑꯥꯎ
ꯑꯣ
ꯑꯗꯣ ꯅꯪ ꯀꯥ ꯀꯣꯂꯦꯖꯅ ꯀꯥꯏꯗ ꯇꯧꯕ
ꯀꯣꯂꯦꯖꯇꯤ ꯁꯤꯗ ꯄꯦꯂꯦꯁ ꯀꯝꯄꯥꯎꯟꯒꯤꯗꯣ
ꯑꯣ ꯌꯥꯝ ꯅꯛꯅꯥ ꯂꯥꯞꯅ ꯇꯥꯍꯟꯂꯤꯗꯥ ꯈꯪꯉꯤ
ꯑꯁ ꯌꯥꯝ ꯂꯥꯞꯄꯦ
ꯑꯥ ꯑꯗꯨꯅꯦ ꯍꯥꯏꯁꯦ ꯑꯅꯛꯄꯥ ꯃꯥꯐꯝ ꯈꯜꯂꯒ ꯇꯥꯍꯜꯂꯦꯕ ꯃꯣꯏꯖꯨ ꯁꯦꯟꯇꯔꯗꯣ
ꯑꯗꯨꯒꯥ ꯑꯃꯨꯛꯀꯥ ꯑꯁ ꯍꯟꯗꯛꯇꯤ ꯌꯥꯝ ꯋꯥꯏꯌꯦꯗꯥ ꯑꯦꯛꯖꯥꯝ ꯇꯧꯕꯗꯣ
ꯀꯩꯒꯤ
ꯗꯥꯎꯒꯥ ꯗꯥꯎ ꯌꯥꯗꯕꯅꯦ ꯑꯃꯨꯛꯀꯥ ꯔꯣ ꯃꯌꯥꯏꯗꯥ ꯐꯥꯔꯁ ꯕꯦꯟꯁꯗꯥ ꯑꯃꯨꯛꯀꯥ ꯇꯥꯏꯑꯦ ꯏꯕꯥꯒ ꯅꯨꯡꯉꯥꯏꯇ꯭ꯔꯦ ꯍꯟꯗꯛꯇꯤ
ꯑꯗꯨꯅ ꯅꯨꯡꯉꯥꯏꯇ꯭ꯔꯣ ꯑꯩꯁꯨ ꯑꯩꯅ ꯍꯦꯛ ꯇꯦꯟ ꯊꯥꯔꯛꯄꯗꯒꯤꯅ ꯒ꯭ꯔꯦꯖꯨꯑꯦꯁꯟ ꯁꯟ ꯐꯥꯎꯕꯖꯦ ꯍꯦꯛ ꯑ ꯊꯣꯡ ꯆꯪꯉꯛꯄꯗ ꯊꯣꯡ ꯆꯪꯉꯛꯄꯒꯤ ꯐꯥꯔꯁ ꯕꯦꯟꯁꯀꯤꯗ ꯑꯗꯨꯝ ꯇꯥꯔꯛꯏ
ꯏꯁ ꯏꯕꯥꯅꯤ ꯆꯞ ꯃꯏꯅꯩꯅꯦ ꯀꯔꯤꯅꯣ
ꯀꯥꯆꯤꯟꯗ ꯁꯨꯡꯇꯥ ꯇꯥꯔꯛꯇꯩ ꯒ꯭ꯔꯦꯖꯨꯑꯦꯁꯟ ꯂꯣꯏꯕꯧ
ꯑꯩꯁꯤꯅ ꯑꯩꯁꯨ ꯁꯨꯃꯥꯏꯅ ꯇꯧꯔꯛꯏꯕꯀꯣ ꯑꯗꯨꯒ ꯁꯀꯦꯟ ꯁꯦꯟ ꯗꯗꯤ ꯊꯥꯔꯠ ꯕꯦꯟꯁꯇ ꯑꯗꯨꯈꯛꯅꯤ ꯇꯦꯟꯗꯒꯤ ꯍꯟꯗꯛ ꯐꯥꯎ ꯑꯗꯨꯝ ꯐꯥꯔꯁ ꯕꯦꯅ ꯑꯗꯨꯝ ꯇꯥꯔꯅꯤ ꯑꯈꯣꯏ ꯏꯃꯥꯖꯨ ꯍꯥꯏꯔꯅꯤ ꯅꯪ ꯗꯥꯎ ꯌꯥꯗꯦꯅ
ꯎꯝ ꯑꯩꯒꯤꯗꯤ ꯐꯥꯔꯁ ꯕꯦꯟꯁꯀꯤ ꯃꯇꯥꯏꯗ ꯑꯗꯨꯝ ꯇꯥꯔꯛꯄ ꯀꯥꯆꯤꯟꯗꯒ ꯅꯠꯇꯦ
ꯑꯩꯁꯨꯅꯦ ꯑꯗꯨ ꯁꯕꯖꯦꯛ ꯃꯥꯟꯅꯕꯒꯁꯨ ꯑꯗꯨꯝ ꯑꯃꯨꯛꯀ ꯐꯝꯃꯤꯟꯅꯗꯕ꯫ ꯌꯥꯝ ꯋꯥꯏꯗ ꯍꯟꯗꯛꯀꯤꯗꯤ
ꯀꯩ ꯁꯕꯖꯦꯛ ꯂꯧꯒꯦ
ꯑꯩ ꯖꯤꯌꯣꯅꯦ
ꯑꯣ
ꯅꯪꯗꯤ ꯍꯥꯟꯅ
ꯑꯩꯅ ꯏꯗꯨꯀꯦꯁꯟ
ꯑꯣ ꯑꯩꯗꯤ ꯖꯤꯌꯣ ꯂꯧꯏ ꯄ꯭ꯔꯛꯇꯤ ꯇꯧꯕꯗꯤ ꯋꯥꯠꯇꯦꯗ ꯈꯪꯗꯦ ꯑꯝꯇ ꯇꯥꯗꯦ
ꯅꯣꯏ ꯄ꯭ꯔꯥꯛꯇꯤꯀꯦꯜꯒꯤ ꯃꯥꯛ ꯀꯌꯥ ꯄꯤꯅꯤ ꯍꯥꯏꯒꯦ
ꯄ꯭ꯔꯦꯇꯤꯀꯜꯒꯤ ꯊꯥꯔꯇꯤ
ꯎꯝ ꯑꯗꯨꯗꯤ ꯑꯈꯣꯏ ꯑꯈꯣꯏ ꯃꯇꯝꯒ ꯃꯥꯟꯅꯔꯛꯏꯅꯦ ꯗ
ꯎꯝ ꯑꯗꯨꯝ ꯑꯦꯁꯥꯏꯟꯃꯦꯟ ꯀꯩꯀꯥꯒꯤꯗꯤ ꯃꯥꯛꯄꯨꯗꯤ ꯈꯔ ꯈꯔ ꯑꯗꯨꯝ ꯂꯩꯒꯅꯤ ꯑꯗꯨ ꯑꯣꯏꯔꯁꯨ ꯑꯗꯨꯝ ꯑꯦꯛꯖꯥꯝꯗꯣ ꯅꯨꯡꯉꯥꯏꯗꯕꯅꯤꯅꯀꯣ
ꯍꯥ
ꯊꯃꯣꯏꯗ ꯀꯩ ꯀꯔꯤ ꯍꯥꯏꯁꯤꯔꯥ ꯅꯨꯡꯉꯥꯏꯗꯕ ꯐꯥꯎꯕꯗꯣ ꯔꯤꯒ꯭ꯔꯦꯠ ꯀꯩꯀꯥ ꯌꯥꯝ ꯆꯥꯕꯗꯣ
ꯍꯣꯏ
ꯁꯨꯃꯥꯏꯅ ꯇꯧꯋꯦ
ꯑꯦꯛꯖꯥꯝꯗꯣ ꯈꯇꯪ ꯅꯨꯡꯉꯥꯏꯒꯤꯕ ꯑꯣꯏꯔꯗꯤ ꯍꯥꯏꯗꯤ ꯄ꯭ꯔꯦꯛꯇꯤꯀꯦꯜꯒꯤꯒ